ꯏꯕꯦꯝꯃꯥ ꯀꯔꯝ ꯀꯔꯝ ꯇꯧꯔꯤ ꯑꯩꯒꯤ ꯅꯪꯕꯨꯣ
ꯑꯣ ꯅꯨꯡꯉꯥꯏꯔꯤꯌꯦ ꯏꯆꯦ ꯑꯁ ꯈꯪꯗꯦꯗ ꯅꯨꯡꯁꯥꯒ ꯁꯥꯕ ꯑꯣ ꯑꯗꯨꯅꯤ ꯈꯪꯗꯦꯗ ꯏꯆꯦ ꯅꯨꯡꯁꯥ ꯁꯥꯒ ꯁꯥꯕꯁꯤꯗ ꯐꯦꯟ ꯈꯔ ꯌꯥꯏ ꯑꯃ ꯈꯔ ꯇꯧ ꯄꯪꯉꯩ ꯂꯩꯔꯤꯁꯦ
ꯑꯗꯨꯅꯦ ꯁꯥꯏꯅꯦ ꯉꯁꯤ ꯉꯔꯥꯡꯒꯤ ꯅꯨꯡꯁꯠ ꯁꯥꯁ ꯀꯔꯤ
ꯑꯁ ꯈꯪꯗꯦꯕ ꯏꯆꯦ ꯅꯨꯡꯁꯥ ꯌꯥꯝ ꯁꯥꯏ ꯀꯃꯥꯏꯅ ꯇꯧꯕꯅꯣ ꯈꯪꯗꯦ ꯅꯨꯡꯁꯥ ꯁꯥꯕꯁꯤꯗꯅꯤ ꯭ꯌꯥꯁ ꯍꯤꯡꯒꯣꯟꯜꯒꯤ ꯄꯣꯠꯁꯦ ꯀꯩꯅꯣ ꯇꯧꯔꯦ ꯏꯁꯤꯡꯁꯨ ꯂꯣꯏ ꯀꯪꯉꯦ ꯑꯗꯨꯗꯅꯦ ꯑꯁꯃ ꯄꯥꯈꯣꯏꯅꯤꯅꯅꯦ ꯋꯥꯅ ꯍꯟꯗꯛꯇꯤ ꯀꯩꯅꯣꯁꯦ ꯀꯩꯀꯥ ꯈꯥꯃꯦꯟ ꯑꯁꯤꯟꯕꯤ ꯆꯨꯖꯥꯛ ꯀꯩꯀꯥ ꯈꯔ ꯊꯥꯕꯅꯦꯕꯩꯁꯦ
ꯑꯥ ꯑꯥ
ꯑꯗꯨꯗꯣ ꯂꯣꯏꯅ ꯀꯪꯗ꯭ꯔꯤꯕ꯭ꯔꯥ ꯀꯩꯅꯣ ꯈꯪꯗꯦ ꯅꯨꯡꯁꯥ ꯈꯨꯁꯥꯁꯦ ꯅꯣꯡꯁꯨ ꯇꯥꯔꯛꯇꯦ ꯁꯤ ꯍꯟꯗꯛꯇꯤ ꯏꯁꯤꯡ ꯈꯔ ꯋꯥꯗꯣ ꯃꯥꯜꯂꯤ ꯎꯝ
ꯑꯗꯨꯅꯤꯅꯦ ꯇꯧꯔꯤꯁꯦ ꯂꯧ ꯄꯥꯟꯕ ꯃꯇꯝꯗ ꯁꯨꯃꯥꯏꯒ ꯇꯧꯔꯗꯤ ꯊꯣꯛꯣꯛꯑꯦ
ꯎꯝ ꯃꯥꯅꯤ ꯏꯆꯦ ꯍꯅ ꯑꯃꯨꯛ ꯂꯧ ꯄꯥꯟꯕ ꯑꯩꯈꯣꯏꯅ ꯑꯃꯨꯛ ꯂꯧꯗꯤ ꯄꯥꯟꯗ꯭ꯔꯦ ꯑꯌꯥꯝꯕꯅ ꯇꯧ ꯄꯥꯟꯕꯗꯣ ꯏꯁꯤꯡ ꯀꯩꯀꯥ ꯈꯔ ꯋꯥꯕ ꯂꯝ ꯑꯣꯏꯕꯅꯤꯅꯅꯦ ꯍꯤꯡꯈꯣꯜꯗ ꯑꯃꯨꯛ ꯇꯧꯕꯅꯦ꯫ ꯍꯤꯡꯒꯣꯟ ꯐꯥꯎꯕꯗꯤ꯫ ꯁꯤ ꯏꯁꯤꯡꯁꯦ ꯀꯩꯅꯣ ꯀꯣꯟꯅꯔꯣꯏꯗꯣꯏꯕ꯭ꯔꯥ ꯫ ꯉꯥꯛꯄꯤꯉꯩꯁꯦ ꯈꯪꯗꯦ ꯇꯧꯔꯤꯁꯦ꯫
ꯑꯗꯨꯅꯤꯅꯦ ꯇꯧꯔꯤꯁꯦ ꯑꯗꯨꯗꯤ ꯏꯁꯤꯡꯗꯤ ꯑꯥ ꯀꯩꯅꯣ ꯇꯧ ꯇꯥꯔꯦꯅꯦ ꯂꯩꯔꯒ ꯀꯥꯞꯄꯤꯗꯨ ꯇꯧꯗꯣꯔꯤꯕ꯭ꯔꯥ ꯄꯥꯏꯞ ꯇꯧꯔꯒ ꯅꯠꯇ꯭ꯔꯗꯤ ꯑꯁ ꯃꯅꯥ ꯃꯁꯤꯡꯁꯤꯡꯗꯨꯗꯤ ꯄꯥꯝꯃꯨꯏꯅꯦ꯫
ꯍꯧ ꯏꯆꯦꯗꯨꯅꯦ ꯀꯩꯅꯣ ꯇꯧꯕ ꯃꯥꯡꯕꯗꯤ ꯌꯥꯗꯕꯅꯤꯅ ꯑꯗꯣ ꯂꯩꯕꯃꯛꯇꯨꯁꯨ ꯄꯩꯁꯥꯁꯨ ꯃꯌꯥꯝ ꯆꯪꯗ꯭ꯔꫭꯏꯕ ꯑꯗꯨꯗꯨꯅ ꯑꯩꯈꯣꯏ ꯁ꯭ꯋꯥꯏꯗ ꯑꯃ ꯍꯥꯏꯅꯩꯌꯦꯕ꯫ ꯈꯣꯏ ꯊꯪꯅꯕꯒꯤ ꯏꯅꯥꯎꯅꯨꯄꯥꯒꯤꯁꯨ꯫ ꯃꯥꯒꯤꯁꯨ ꯀꯪꯉꯦꯅ ꯉꯔꯥꯡ ꯅꯍꯥꯟ ꯑꯁꯤꯗꯒꯤ ꯇꯨꯔꯦꯜ ꯃꯆꯥ ꯑꯃ ꯈꯣꯡꯅꯨꯡ꯫ ꯒꯤ ꯇꯇ ꯃꯔꯤ ꯇꯨꯔꯦꯟ ꯃꯆꯥ ꯑꯗꯨ꯫ ꯑꯗꯒꯤ ꯀꯩꯅꯣ ꯄꯥꯏꯞ ꯇꯧꯔꯒ ꯆꯤꯡꯈꯠꯂꯤ꯫ ꯃꯥꯒꯤ ꯆꯤꯡꯈꯠꯄꯗꯨꯗ ꯑꯩꯈꯣꯏꯒꯤꯁꯨ ꯑꯝꯇ ꯌꯥꯎꯍꯧꯒꯦ ꯏꯕꯨꯡꯉꯣ ꯍꯟꯗꯛꯇꯤ ꯍꯣꯏ ꯀꯪꯕ ꯇꯥꯔꯦꯅ ꯀꯩꯅꯣ ꯇꯧꯈꯔꯦ ꯑꯗꯨꯃꯥꯏꯅ ꯍꯥꯏꯔꯀꯥꯟꯗ ꯑꯣꯏꯅ ꯀꯩꯅꯣ ꯇꯧꯕꯅꯦ꯫
ꯑꯥ‌꯫ ꯑꯗꯨꯅꯤ ꯇꯧꯔꯤꯁꯦ ꯃꯤ ꯄꯨꯝꯅꯃꯛ꯫ ꯁꯦ ꯂꯣꯏ ꯋꯥꯅꯔꯦ ꯃꯅꯥ ꯃꯁꯤꯡ꯫ ꯊꯥꯕꯁꯤꯡꯁꯦ ꯅꯣꯡ ꯋꯥꯠꯄꯁꯤꯗ꯫
ꯎꯝ ꯑꯗꯨꯅꯦ꯫ ꯂꯨꯀꯣꯛ ꯀꯨꯝꯗ ꯂꯦꯟ ꯇꯥꯔꯦ ꯍꯥꯏꯕꯒ ꯆꯞ ꯃꯥꯟꯅꯔꯦ ꯏꯆꯦ꯫
ꯎꯝ ꯎꯝ ꯃꯅꯥ ꯃꯁꯤꯡ ꯊꯥꯕꯗꯣ꯫ ꯑꯣ ꯍꯧꯖꯤꯛꯀꯥꯟꯗꯤꯅꯦ꯫ ꯀꯩꯅꯣ ꯌꯥꯝ ꯍꯥꯞꯄꯦ ꯍꯥꯏꯀꯣ ꯍꯥꯔꯦ ꯌꯥꯝꯅ ꯑꯗꯨ ꯅꯣꯏꯒꯤꯗꯤꯅꯦ ꯑꯗꯨꯃꯥꯏꯅ ꯀ ꯇꯧ ꯂꯥꯛꯀꯅꯨ ꯀꯣꯏꯕꯦꯝꯃ꯫
ꯑꯣ ꯏꯆꯦꯗꯨꯕꯨꯗꯤ ꯇꯧꯗꯌꯦ ꯑꯩꯈꯣꯏꯗꯤꯅꯦ ꯑꯩꯈꯣꯏꯒꯤ ꯀꯅꯥ ꯅꯥꯎꯄꯥꯁꯤꯁꯦ ꯐꯗꯤ ꯐꯩ ꯃꯥꯁꯦ ꯌꯥꯝꯅ ꯌꯥꯝ꯫ ꯍꯩꯌꯦꯕ ꯏꯁꯦ ꯑꯗꯨꯗꯨꯅ ꯃꯥꯅꯅꯦ꯫ ꯀꯩꯅꯣ ꯇꯧꯔꯦ ꯕꯣꯏꯂꯔꯁꯨ ꯈꯔ ꯂꯣꯏꯔꯤꯌꯦꯁꯦ ꯑꯩꯈꯣꯏ ꯁꯣꯅꯥꯀꯟꯒꯤ꯫ ꯑꯈꯣꯏꯒꯤ ꯍꯤꯡꯒꯣꯜꯗꯣ ꯈꯔ꯫ ꯆꯥꯎꯋꯤꯗꯅ ꯏꯆꯦ ꯑꯗꯨꯗꯨꯅ꯫ ꯕꯣꯏꯂꯔꯗꯨꯒꯤ ꯃꯥꯒꯤ꯫ ꯃꯊꯤ ꯀꯩꯀꯥꯗꯨꯅ ꯃꯊꯪ ꯕꯣꯏꯂꯔ ꯑꯃꯨꯛ ꯊꯥꯈ꯭ꯔꯅꯤ ꯑꯗꯨꯒꯤ꯫ ꯊꯤ ꯋꯥꯏꯀꯨꯞ ꯀꯩꯀꯥ ꯂꯩꯍꯧꯕꯗꯨ ꯏꯆꯦ꯫ ꯑꯗꯨꯗꯣ ꯄꯩꯁꯥꯗ ꯊꯝꯃꯦ ꯑꯗꯨꯗꯨꯅ꯫ ꯑꯅ‌ꯦ ꯄꯣꯠ ꯆꯩ ꯊꯥꯔꯝꯗꯥꯏ ꯑꯗꯨꯃꯥꯏꯅ ꯆꯥꯏꯌꯦ ꯏꯆꯦꯗ ꯍꯥꯔ꯫ ꯀꯥꯗꯤ ꯑꯝꯇ ꯁꯤꯖꯤꯟꯅꯗꯦ ꯅꯅꯥꯎꯄꯥꯁꯦ ꯃꯥ꯫ ꯑꯝꯇꯌꯥ꯫ ꯑꯗꯨꯗꯨꯒꯤ ꯑꯗꯨꯃꯥꯏꯅ꯫ ꯕꯣꯏꯂꯔꯒꯤ ꯃꯇꯤ ꯑꯗꯨꯃꯥꯏꯅ ꯑꯗꯨꯒꯨꯝꯕꯅ ꯈꯔ ꯆꯥꯏꯕ ꯈꯣꯠꯄ ꯑꯗꯒꯤꯗꯤ ꯑꯩꯈꯣꯏꯒꯤ ꯁꯟ ꯀꯩꯀꯥꯁꯨ ꯈꯔ ꯂꯣꯏꯌꯦ ꯏꯆꯦ ꯑꯗꯨꯅ ꯀꯩꯀꯥ꯫ ꯃꯣꯏꯒꯤꯗꯅꯕ ꯋꯥꯏꯒꯨꯝꯕꯗꯣ ꯑꯗꯨꯒꯤ꯫ ꯒꯨꯝꯕ ꯈꯔ ꯆꯥꯏꯁꯟ꯫ ꯑꯗꯨꯕꯨ ꯃꯥꯏ ꯇꯧꯔꯤꯁꯦ ꯀꯩꯅꯣ ꯀꯩꯀꯥꯗꯤ ꯌꯥꯝꯅ ꯍꯦꯟꯅ ꯇꯧꯗꯦ ꯈꯪꯗꯦꯗ ꯏꯆꯦ ꯁꯨꯔ ꯆꯥꯕꯅꯤꯅꯅꯦ ꯑꯦꯁ ꯋꯥꯏ
ꯎꯝ ꯎꯝ
ꯏꯆꯦ ꯍꯣꯏꯗꯤ ꯂꯣꯏꯅ ꯂꯩꯔꯝꯃꯅꯤꯅꯦ ꯄꯣꯠ ꯆꯩ ꯉꯩꯗꯣ ꯀꯃꯥꯏꯅ ꯇꯧꯒꯦ
ꯂꯩꯌꯦ ꯂꯩꯌꯦ ꯃꯅꯥ ꯃꯁꯤꯡ ꯁꯤꯡꯗꯣ ꯑꯗꯣ ꯑꯌꯥꯝꯕ ꯐꯖꯅ ꯂꯩꯔꯦ ꯃꯇꯦꯛ ꯈꯛꯇꯪ ꯂꯩꯕꯁꯤ ꯍꯤꯡꯈꯣꯜ ꯁꯨꯃꯥꯡ ꯁꯪꯒꯣꯏ ꯅꯥꯀꯟꯗ ꯈꯤꯇꯪꯈꯛ ꯀꯣꯏꯕꯗꯨꯗꯗꯤ ꯂꯣꯏꯅꯃꯛ ꯁꯨꯅ ꯊꯥꯕꯗꯤ ꯌꯥꯗꯕꯅꯤ ꯃꯔꯣꯏ ꯃꯄꯥꯡ ꯈꯔ ꯑꯗꯒꯤꯗꯤ ꯍꯪꯒꯥꯝ ꯈꯔ ꯑꯗꯨꯃꯥꯏꯅ ꯇꯧꯔꯒ ꯈꯔ ꯍꯨꯜꯂꯦ ꯌꯥꯝꯗꯕꯤꯗ ꯑꯗꯨꯒ ꯍꯪꯒꯥꯝꯗꯨꯁꯨ ꯈꯔ ꯃꯇꯝ ꯋꯥꯠ ꯑꯣꯏꯗꯕꯩꯔ ꯈꯪꯗꯦ ꯈꯥꯏꯌꯦ ꯌꯥꯝꯅ ꯇꯤꯟꯁꯨ ꯌꯥꯝ ꯇꯥꯏꯌꯦ ꯃꯇꯝ ꯅꯠꯇꯕꯒꯤ ꯋꯥꯠꯄꯒ ꯑꯗꯨꯃꯥꯏꯅ ꯇꯧꯔꯒ ꯑ ꯑꯌꯥꯝꯕꯅꯗꯤ ꯀꯩꯊꯦꯜꯗꯩ ꯂꯩꯔ ꯆꯥꯏꯌꯦ ꯀꯩꯊꯦꯜꯗꯩ ꯂꯩꯕꯁꯤꯁꯨꯅꯦ ꯑꯁ ꯇꯥꯡꯅ ꯃꯔꯣꯜ ꯑꯃ ꯇꯥꯡꯉꯤꯕ ꯑꯗꯒꯤꯗꯤꯅꯦ ꯃꯅꯥ ꯃꯁꯤꯡ ꯁꯦ ꯑꯥ ꯄꯨꯔꯛꯄꯒ ꯂꯩꯔꯛ ꯄꯒ ꯅꯣꯡꯉꯥꯟꯕꯒ ꯍꯦꯛꯇ ꯂꯣꯏ ꯄꯠꯂꯤ ꯑꯗꯨꯅ ꯃꯣꯏ ꯍꯥꯔ ꯌꯥꯝ ꯍꯥꯞꯄ꯭ꯔꯥ ꯈꯪꯗꯦ ꯇꯧꯔꯤꯁꯦ
ꯑꯗꯨꯅꯦ ꯍꯥꯞꯄꯦ ꯍꯥꯞꯄꯦ ꯏꯆꯦ ꯑꯩꯈꯣꯏꯅꯦ ꯑꯩꯈꯣꯏꯅ ꯇꯧꯗꯕ ꯋꯥꯅꯤꯀꯣ ꯑꯇꯣꯞꯄ ꯑꯩꯈꯣꯏꯒꯤ ꯊꯪꯅꯔꯤꯕ ꯀꯩꯀꯥꯁꯤꯗꯅꯦ ꯍꯥꯔ ꯂꯣꯏ ꯍꯦꯛ ꯁꯤꯖꯤꯟꯅꯩ ꯈꯪꯉꯕ ꯏꯆꯦ ꯄꯣꯠꯁꯦ ꯆꯞ ꯃꯥꯟꯅꯅ ꯊꯥꯃꯤꯟꯅ ꯑꯅꯦꯕꯀꯣ
ꯎꯝ ꯎꯝ
ꯐꯕ ꯆꯥꯎꯕꯁꯦ ꯃꯣꯏꯅ ꯍꯦꯛꯇ ꯕ꯭ꯔꯪ ꯍꯦꯛꯇ ꯂꯥꯎꯒꯤꯅꯤꯕ ꯑꯩꯈꯣꯏꯁꯤꯟꯅꯦ ꯈꯤꯇꯪꯗꯤ ꯊꯤꯟꯗꯍꯧꯅꯤ ꯑꯗꯣ ꯍꯦꯛ ꯑꯇꯣꯞꯄ ꯃꯤ ꯑꯃꯅ ꯂꯥꯛ ꯇ ꯃꯇꯝꯗꯗꯤ ꯏꯆꯦ ꯐꯖꯕꯗꯨ ꯍꯦꯛ ꯄꯥꯝꯕꯁꯨ ꯌꯥꯎꯕꯤ ꯑꯗꯒꯤꯗꯤ ꯒ꯭ꯌꯥꯟ ꯇꯥꯕ ꯃꯤ ꯀꯩꯀꯥꯗꯨꯅꯗꯤ ꯑꯩꯗꯤ ꯑꯐꯕꯖꯦ ꯂꯧꯖꯔꯣꯏ ꯈꯔ ꯐꯠꯇꯦ ꯍꯥꯏ ꯐꯠꯇꯕ ꯈꯔ ꯑ ꯈꯤꯇꯪ ꯌꯥꯝꯅ ꯍꯦꯟꯅ ꯐꯠꯇꯕꯁꯦ ꯂꯧꯖꯒꯦ ꯍꯥꯏꯕ ꯀꯥꯡꯕꯨ ꯑꯃꯁꯨ ꯂꯥꯛꯏ ꯑꯗꯣ ꯑꯐꯕꯁꯤꯅꯕꯨꯗꯤ ꯍꯦꯟꯅ ꯄꯥꯝꯅꯩꯗꯅꯤ
ꯄꯥꯝꯃꯦ ꯄꯥꯝꯃꯦ ꯃꯃꯤꯠ ꯇꯣꯡꯕ ꯐꯖꯕ ꯑꯁꯤꯗꯕꯨ ꯂꯣꯏꯅ
ꯃꯥꯅꯤꯆꯦ ꯗꯨꯗꯨ ꯅꯅꯦ ꯑꯗꯨꯝ ꯍꯥꯞꯅꯩ ꯑꯩꯈꯣꯏ ꯁꯥꯋꯥꯏꯗꯁꯨ ꯍꯥꯞꯅꯩ ꯈꯪꯗꯦꯅ ꯇꯧꯔꯤꯖꯦ ꯏꯆꯦ ꯑꯗꯨꯅꯦ ꯑꯩꯈꯣꯏꯗꯗꯤ ꯑꯩꯈꯣꯏꯅ ꯑꯃꯨꯛ ꯐꯒꯔ꯭ꯦ ꯏꯆꯦ ꯂꯩꯔ ꯀꯩꯀꯥ ꯆꯥꯗꯕꯅꯤꯅꯅꯦ ꯍꯥꯟꯅ ꯂꯣꯏꯅ ꯊꯥꯖꯔ ꯇꯧꯔꯕꯩꯅ ꯏ ꯈꯪꯖꯔ ꯆꯥꯖꯕꯅꯤ ꯅꯅꯦ ꯃꯁꯤꯃꯗꯤ ꯑꯃꯨꯛ ꯃꯣꯠꯁꯦ ꯁꯦꯡꯖꯅ ꯆꯥꯖꯔꯦ
ꯎꯝ ꯑꯩꯈꯣꯏꯒꯤꯅꯅꯦ ꯏꯪꯈꯣꯜꯗꯣ ꯂꯩꯇꯕꯅꯤꯅ ꯂꯧ ꯂꯩꯌꯦꯗꯨ ꯉꯥꯏ ꯂꯥꯞꯄꯅꯤꯅ ꯆꯠꯂꯒ ꯑꯩꯈꯣꯏꯅ ꯏꯤꯡꯈꯣꯜ ꯅꯨꯡꯈꯣꯜ ꯀꯣꯏꯔꯨꯕꯁꯨ ꯉꯝꯗꯦꯗꯣ ꯃꯇꯝꯗꯣ ꯃꯥꯡꯅ ꯑꯗꯩꯗꯤ ꯏꯆꯥꯉꯩꯁꯨ ꯊꯕꯛ ꯏꯪꯈꯥꯡ ꯆꯠꯊꯣꯛ ꯆꯠꯁꯤꯟ ꯁꯨꯃꯥꯏꯅ ꯇꯧꯅꯕꯅꯤꯅ ꯑꯗꯨꯗ ꯃꯥꯏꯄꯨꯅꯅ ꯑꯣꯟ ꯉꯝꯗ꯭ꯔꯕꯅꯤꯅꯅꯦ ꯑꯗꯨꯝ ꯂꯧ ꯄꯥꯟꯕ ꯂꯣꯏꯔꯒ ꯑꯗꯨꯝ ꯂꯝꯍꯥꯡ ꯑꯣꯏꯅ ꯂꯧꯕꯨꯛꯇꯣ ꯇꯥꯔ ꯂꯩꯔꯦ ꯑꯗꯨꯅ ꯂꯩꯔꯒ ꯆꯥꯔꯦ
ꯑꯣ ꯏꯆꯦ ꯑꯗꯨ ꯃꯣꯏꯒꯤ ꯂꯧ ꯄꯥꯟꯕ ꯂꯣꯏꯒꯤꯕꯉꯩꯗꯣ ꯑꯗꯣ ꯍꯪꯒꯥꯝꯒꯗꯣ ꯈꯔ ꯍꯨꯟꯖꯜꯂꯒ ꯍꯪꯒꯥꯝ ꯊꯥꯎꯒꯨꯝꯕ ꯂꯣꯛꯅꯕꯁꯨ ꯌꯥꯔꯣꯏꯗ꯭ꯔꯣ ꯏꯆꯦ ꯍꯣꯏꯗꯨꯕꯣ
ꯑꯣ ꯑꯣ ꯑꯗꯨ ꯇꯧꯅꯕꯅꯦꯗꯅ ꯇꯧꯔꯝꯃꯦ ꯑꯗꯨꯒ ꯍꯪꯒꯥꯝꯗꯨꯖꯨ ꯀꯔꯤ ꯇꯧꯔꯤꯅꯣ ꯈꯪꯗꯦ ꯏꯕꯦꯝꯃ ꯐꯖꯅ ꯃꯄꯥꯟꯗꯨ ꯁꯥꯠꯇꯗꯅꯅꯦ ꯈꯔ ꯒꯛ ꯁꯥꯠꯂꯒ ꯑꯣꯏꯗꯗꯅ ꯑꯗꯨꯝ ꯇꯣꯛꯈ꯭ꯔꯦ ꯑ ꯈꯪꯗꯦꯗ ꯇꯧꯔꯤꯁꯦ ꯏꯆꯥꯁꯤꯡ ꯁꯤꯅꯅꯦ ꯍꯤꯡꯒꫭꯜ ꯀꯣꯏꯕ ꯂꯧ ꯎ ꯄꯁꯦ ꯀꯌꯥ ꯊꯣꯏꯅ ꯍꯦꯟꯅ ꯃꯣꯏ ꯈꯣꯏꯖꯪꯗꯕ
ꯃꯥꯅꯦ ꯃꯥꯅꯦ ꯍꯧꯖꯤꯛꯀꯥꯟꯒꯤ ꯑꯉꯥꯡꯉꯩꯁꯤꯦ ꯍꯧꯅꯕꯤꯅꯤ ꯏꯆꯦ
ꯑꯩꯅꯗꯤ ꯁꯟꯗ ꯆꯠꯂꯒ ꯁꯨꯔꯨꯕ ꯇꯧꯔꯨꯕ ꯉꯝꯕ ꯅꯠꯇꯕꯅꯤꯅꯅꯦ ꯑ ꯎꯄꯥꯏ ꯂꯩꯇꯦ
ꯍꯣꯏ ꯍꯣꯏ ꯃꯥꯅꯦ ꯃꯥꯅꯦ ꯃꯥꯅꯤ ꯏꯆꯦ ꯃꯣꯏꯅ ꯈꯔ ꯌꯥꯎꯁꯟꯕꯤ ꯇꯥꯔꯗꯤ ꯐꯕ ꯃꯥꯏꯄꯨꯅꯅ ꯇꯧꯕꯗꯣ ꯑꯩꯈꯣꯏꯅꯗꯤ ꯉꯝꯗꯦꯗꯅ ꯑꯩꯈꯣꯏꯁꯨ ꯏꯇꯤꯍꯥꯁ ꯅꯅꯥꯎꯄꯥꯁꯦ ꯐꯩꯀꯣ ꯃꯥꯅꯅꯦ ꯂꯣꯏꯅ ꯃꯆꯥꯉꯩꯁꯨ ꯁꯨ ꯃꯥꯅ ꯍꯥꯏꯕꯗ ꯂꯣꯏꯅꯤ ꯏꯂꯦ ꯑꯗꯨꯗꯨꯅ ꯑꯗꯨꯝ ꯂꯤꯡꯖꯦꯜ ꯃꯥꯟꯅꯅ ꯍꯧꯖꯤꯛ ꯐꯥꯎꯗꯤ ꯇꯧꯃꯤꯟꯅꯔꯤ ꯃꯄꯥꯅ ꯍꯥꯏꯕꯗꯗꯤ ꯂꯣꯏꯅ ꯌꯥꯔꯒ ꯑꯗꯨꯝ ꯇꯧꯗꯅ ꯈꯣꯠꯇꯅ ꯍꯤꯡꯒꯣꯜꯁꯤꯗꯤ ꯐꯖꯅꯗꯤ ꯀꯩꯅꯣ ꯇꯧꯔꯤ
ꯎꯝ ꯎꯝ ꯄꯩꯁꯥꯁꯨ ꯐꯪꯕ
ꯑꯥ ꯑꯩꯈꯣꯏꯁꯦ ꯌꯥꯝ ꯁꯥꯕꯅꯤꯅ ꯈꯔ ꯄꯣꯠꯊꯣꯛꯁꯦ ꯈꯔ ꯍꯟꯊꯒꯗ꯭ꯔꯥ ꯈꯪꯗꯦ
ꯑ ꯑꯣ ꯉꯁꯤ ꯅꯣꯡ ꯅꯤꯅꯤꯁꯤꯗ ꯅꯣꯡꯕꯨꯨ ꯎꯌꯥ ꯐꯗꯅ ꯆꯨꯔꯛꯑꯗꯤ ꯃꯔꯥꯏ ꯐꯖꯅꯤꯁꯦ
ꯍꯣꯏ ꯍꯣꯏ ꯏꯆꯦ ꯃꯥꯅꯦ ꯑꯥ
ꯂꯩꯕꯥꯛꯀꯤ ꯑꯣꯏꯕ ꯀꯩꯅꯣꯅꯤꯅ ꯍꯧꯖꯤꯛꯇꯁꯦ ꯈꯪꯗꯦ ꯎ ꯋꯥꯁꯦ ꯀꯛꯊꯠꯄ ꯌꯥꯟꯊꯠꯄ ꯃꯌꯥꯝꯁꯤꯅꯅꯦ ꯊꯥꯖꯤꯟꯕ ꯍꯥꯏꯕꯗꯨꯗꯤ ꯂꯩꯇ꯭ꯔꯕꯅꯤꯅ ꯑꯌꯪ ꯑꯁꯥꯁꯦ ꯂꯣꯏꯅ ꯁꯅꯔꯦꯑꯦ
ꯃꯥꯅꯦ ꯃꯥꯅꯦ
ꯁꯨꯔꯒ ꯆꯥꯕ ꯀꯩꯅꯣ ꯇꯧꯕꯗꯗꯤ ꯅꯣꯡꯁꯦ ꯋꯥꯠꯂꯛꯄꯗ ꯅꯨꯡ ꯋꯥꯠꯄꯗ ꯋꯥꯏꯕ ꯍꯦꯛ ꯇ
ꯃꯥꯅꯦ ꯏꯆꯦ ꯌꯨꯝꯒꯤ ꯌꯨꯝ ꯉꯥꯛꯇ ꯉꯥꯏꯔꯦ ꯏꯆꯦ ꯍꯤꯡꯒꯣꯜ ꯁꯝꯕꯜ ꯊꯥꯕ ꯎꯄꯥꯛ ꯋꯥꯄꯥꯜꯒ ꯑꯃ ꯇ ꯂꯩꯇ꯭ꯔꯦ
ꯂꯩꯇ꯭ꯔꯦ ꯑꯗꯨꯒ ꯆꯤꯡꯗꯁꯨ ꯎ ꯋꯥ ꯍꯧꯕꯁꯤꯡꯗꯨꯁꯨ ꯃꯣꯏꯅ ꯄꯥꯝꯂꯧ ꯎꯕꯒꯤꯅꯦꯗꯅ ꯀꯩꯗꯧꯕꯩꯅꯦꯗꯅ ꯍꯦꯛꯇ ꯄꯥꯝꯂꯧꯒꯤꯗꯅꯦꯅꯥ ꯀꯩꯗꯧꯕꯩꯅꯦꯅꯥ ꯍꯦꯛꯇ ꯌꯥꯟꯊꯠꯄ ꯃꯌꯥꯝꯁꯤꯡꯅ ꯎꯃꯪ ꯋꯥꯃꯪ ꯀꯣꯛꯊꯣꯛꯄ ꯃꯌꯥꯝꯁꯤꯅꯅꯦ ꯑꯏꯤꯡ ꯑꯁꯥꯁꯦ ꯂꯣꯏꯅ ꯈꯜ ꯀꯥꯏꯔꯛꯑꯦ
ꯎꯝ ꯃꯥꯅꯦ ꯃꯥꯅꯦ ꯏꯆꯦ ꯀꯥꯏꯔꯛꯑꯦ ꯌꯦꯡꯉꯨꯅꯦ ꯇꯦ ꯅꯠꯇꯦ ꯏꯆꯦ ꯊꯥꯕ ꯃꯇꯝꯗꯅ ꯄꯨꯔꯥ ꯈꯨꯠꯁꯥ ꯑꯃ ꯇꯧꯔꯦ ꯏꯪꯕ ꯃꯇꯝꯅꯤꯅ ꯏꯆꯦ ꯑꯁ ꯗꯔꯔ ꯆꯤꯡꯖꯜꯂꯦ ꯏꯪꯉꯦ ꯃꯍꯧꯁꯥꯗ ꯅꯦ ꯏꯆꯦ ꯑꯁ ꯅꯨꯡꯉꯥꯏꯇ꯭ꯔꯅꯦ
ꯃꯥꯅꯦ
ꯀꯨꯝꯕꯤ ꯀꯥꯂꯦꯟ ꯑꯩꯈꯣꯏꯒꯤ ꯂꯩꯖꯔꯝꯕꯗꯣ ꯍꯥꯏꯗꯤ ꯃꯇꯝ ꯆꯥ ꯆꯥꯅ ꯁꯥꯕꯒꯤ ꯃꯇꯝ ꯏꯪꯉꯦ ꯁꯔꯦ ꯏꯪꯕꯒꯤ ꯃꯠ ꯃꯇꯝ ꯏꯪꯉꯦ ꯑꯗꯒꯤ ꯑꯁ ꯅꯨꯡꯉꯥꯏꯇꯦ ꯏꯆꯦ ꯃꯍꯧꯁꯥꯗꯤ ꯌꯥꯎꯁꯪ ꯃꯇꯝꯗ ꯅꯨꯡꯉꯥꯏꯔꯤꯕ ꯑꯗꯒꯤꯗꯤ ꯀꯩꯅꯣ ꯕꯣꯔ ꯂꯥꯏꯈꯣꯝ ꯆꯠꯂꯝꯗꯥꯏꯒꯤ ꯃꯇꯝ ꯑꯁ ꯅꯨꯡꯕꯨ ꯅꯨꯡꯁꯤꯗꯏꯁꯦ ꯌꯥꯝꯅ ꯑꯗꯨ ꯑꯗꯨꯛꯀꯤ ꯃꯇꯤꯛ ꯅꯨꯡꯉꯥꯏꯇꯕ ꯍꯧꯖꯤꯛꯇꯤ ꯑꯗꯨ ꯑꯣꯏꯗ꯭ꯔꯦ ꯏꯆꯦ ꯁꯥ ꯇꯥꯔꯒꯁꯨꯅꯦ ꯑꯁ ꯃꯄꯥꯟ ꯊꯣꯛ ꯌꯥꯗꯕꯤ ꯊꯕꯛ ꯁꯨ ꯉꯝꯗꯕꯤꯒꯤ ꯈꯨꯠꯁꯥꯅꯤ ꯁꯥꯔꯤꯁꯦ
ꯃꯥꯅꯤ ꯃꯥꯅꯤ ꯆꯍꯤ ꯈꯔꯒꯤ ꯃꯇꯨꯡꯁꯤꯗꯗꯤꯅꯦ ꯀꯩ ꯑꯣꯏꯔꯛꯇꯣꯏꯅꯣ ꯈꯪꯗꯦ ꯍꯧꯖꯤꯛ ꯐꯥꯎꯁꯤꯗ ꯑꯣꯜꯂꯛꯏꯕ ꯀꯣꯡꯉꯩ ꯄꯛꯏꯕ ꯃꯌꯥꯝꯁꯦ ꯑꯉꯛꯄ ꯐꯪꯉꯩ ꯍꯣꯡꯉꯦ ꯑꯣꯅꯦ
ꯎꯝ ꯑꯣꯜꯂꯦ ꯑꯣꯜꯂꯦ ꯏꯆꯦ ꯈꯪꯗꯦ ꯇꯧꯔꯤꯁꯦ ꯏꯆꯦꯁꯨ ꯅꯣꯡꯃ ꯂꯥꯛꯑꯣ ꯏꯇꯩꯒ ꯏꯟꯖꯥꯡ ꯅꯥꯄꯤꯒꯥꯁꯦ ꯑꯇ ꯂꯧꯔꯨ ꯂꯥꯛꯁꯦ
ꯑꯣ ꯂꯥꯛꯀꯦ ꯂꯥꯛꯀꯦ ꯅꯣꯟꯗꯒꯤ ꯈꯔ
ꯑꯥ ꯑꯇꯣꯞꯄꯗꯣ ꯍꯤꯡꯒꯣꯜ ꯁꯝꯕꯜ ꯍꯣꯠꯅꯔꯤꯉꯩꯗ ꯍꯦꯛ ꯆꯠꯊꯣꯛꯄ ꯉꯝꯗꯦ ꯂꯥꯛꯑꯣ ꯏꯆꯦ
ꯍꯣꯏ ꯂꯥꯛꯀꯦ ꯃꯐꯝ ꯈꯪꯅꯅꯦ ꯂꯧꯕꯗꯣ ꯍꯣꯏ ꯍꯣꯏ ꯂꯩꯕ ꯑꯣꯏꯔꯁꯨ ꯇꯨ ꯂꯧꯍꯨ ꯑꯣꯏꯔꯁꯨꯀꯣ ꯃꯐꯝ ꯈꯪꯅ ꯍꯦꯛ ꯇꯧꯕꯗꯣ ꯑ ꯑꯗꯨ ꯄꯥꯝꯃꯦ ꯆꯥꯕ ꯈꯣꯠꯄ ꯇꯧꯕꯗꯣ ꯃꯣꯟꯁ ꯁꯦꯡꯅ ꯑꯁ ꯀꯩꯊꯦꯜꯒꯤ ꯃꯅꯥ ꯃꯁꯤꯡꯁꯤꯡꯗꯤ ꯅꯦ ꯆꯥꯅꯤꯡꯗꯔꯦ ꯑꯃ ꯇ ꯐꯒꯠꯂꯛꯄꯁꯤꯗ ꯑꯗꯨ
ꯂꯥꯛꯑꯣ ꯑꯗꯣ ꯄꯔꯣꯔꯛꯑꯣ ꯏ ꯑꯃꯨꯛ ꯂꯥꯛꯁꯦ ꯍꯧꯖꯤꯛ ꯌꯥꯝꯅ ꯆꯨꯖꯥꯛ ꯍꯧꯖꯤꯛ ꯏꯁꯤꯡ ꯈꯔ ꯋꯥꯕꯒꯤ ꯈꯔ ꯃꯊꯥ ꯁꯥꯕ ꯋꯥꯅꯤ ꯑꯗꯨꯗ ꯆꯤꯡꯖꯜꯂꯅꯤ ꯐꯖ ꯑꯗꯨꯝ ꯏꯁꯤꯡ ꯍꯦꯛ ꯍꯥꯞꯈꯤꯕꯒꯗꯤ ꯑꯗꯨꯝ ꯖꯔ ꯆꯥꯎꯈꯠꯂꯛꯀꯅꯦꯕ ꯑꯗꯣ ꯌꯦ ꯌꯦꯡꯉꯨ ꯂꯥꯛꯑꯣ ꯏꯆꯦꯁꯦ ꯑꯝꯇ ꯂꯥꯛꯑꯣꯅꯤ ꯏꯆꯦꯗꯣꯝꯗ ꯋꯥꯔꯤꯏ ꯁꯥꯟꯅꯗꯕ
ꯍꯣꯏ ꯍꯣꯏ
ꯍꯤꯡꯒꯣꯜ ꯁꯥꯝꯕꯜ ꯑꯃꯠꯇ ꯂꯩꯇꯕꯅꯤꯅ ꯂꯣꯏꯕꯅꯦꯅ ꯄꯅꯝꯃꯤꯅꯤ ꯑꯗꯨꯅꯦ ꯈꯪꯗꯦ ꯇꯧꯔꯤꯁꯦ
ꯐꯖꯅ ꯑꯁꯤ
ꯍꯣ ꯍꯣꯏ ꯏꯆꯦ ꯑꯥ ꯍꯣꯏ ꯢꯆꯦ ꯑꯗꯨꯗꯤ ꯊꯝꯃꯒꯦꯀꯣ ꯂꯥꯛꯑꯣ ꯀꯣ ꯢꯆꯦ ꯑꯗꯨꯗꯤ ꯎꯝ
ꯑꯗꯨ ꯀꯩ ꯀꯩꯅꯣꯗ ꯑꯃꯨꯛ ꯁꯥꯟꯅꯔꯁꯤ ꯑꯥ